ꯍ
ꯇꯥꯕꯤꯔꯤꯕ ꯇꯥꯕꯤꯔꯤꯕ꯭ꯔꯣ
ꯎ ꯑꯣ
ꯇꯥꯗꯕ꯭ꯔꯣ
ꯎ ꯇꯥꯖꯃꯦ
ꯇꯌꯦ
ꯈꯣꯗꯥꯗꯦ ꯑꯣ
ꯇꯥꯗꯕ꯭ꯔꯣ ꯑꯩꯗꯤ ꯇꯥꯏꯌꯦ
ꯇꯥꯈ꯭ꯔꯦ ꯍꯧꯖꯤꯛꯇꯤ ꯉꯁꯥꯏꯗꯤ ꯇꯥꯗꯦꯅꯦ ꯑꯦꯍꯦ
ꯀꯩꯗꯧꯔꯤꯒꯦ ꯌꯥꯝ ꯊꯦꯡꯅ ꯍꯧꯒꯠꯄ ꯃꯥꯜꯂꯦ
ꯍꯣꯏꯗ ꯑꯩꯈꯣꯏ ꯇꯃꯦꯡꯂꯂꯣꯟꯁꯦ ꯅꯨꯡ ꯀꯥꯟꯅ ꯆꯨꯔꯤꯕꯅꯤꯅ
ꯑꯣ ꯍꯧꯖꯤꯛ ꯅꯣꯡ ꯆꯨꯕ꯭ꯔꯥ
ꯈꯔ ꯈꯔꯗꯤ ꯇꯥꯔꯤꯌꯦꯦ ꯑꯗꯨ ꯍꯧꯖꯤꯛꯇꯤ ꯀꯟꯅꯗꯤ ꯆꯨꯗꯦ
ꯑꯩꯈꯣꯏꯗꯗꯤ ꯅꯣꯡ ꯇꯥꯗꯦ ꯍꯧꯖꯤꯛ
ꯑꯣ ꯉꯁꯤꯗꯤ ꯗꯤꯗꯤ ꯂꯩꯇ꯭ꯔꯦ
ꯉꯁꯤꯗꯤ ꯗ꯭ꯌꯨꯇꯤ ꯂꯩꯇ꯭ꯔꯦ ꯉꯁꯤꯗꯤ ꯌꯨꯝꯗ ꯑꯣꯏꯅ ꯗ꯭ꯌꯨꯇꯤ ꯇꯧꯔꯅꯤ
ꯑ ꯑꯗꯨꯅ ꯐꯩ
ꯎꯝ ꯅꯨꯡꯇꯤꯒꯤ ꯆꯠꯄ ꯌꯥꯗ꯭ꯔꯦꯍꯦ ꯀꯗꯥꯏꯗꯒꯤ
ꯅꯨꯡꯗꯥꯡꯁꯨ ꯅꯣꯡ ꯆꯨꯗꯕ꯭ꯔꯣ ꯅ ꯅꯣꯏꯔꯣꯝꯗ ꯍ ꯑꯩ ꯅꯣꯗꯥꯅꯤ ꯄꯥꯆꯝ ꯨꯋ
ꯑꯣ ꯑ ꯑꯩꯈꯣꯏꯗꯗꯤ ꯆꯨꯋꯦ ꯑꯗꯨꯕꯨ ꯐꯖꯅ ꯀꯩꯅꯣ ꯇꯧꯕꯗꯤ ꯅꯠꯇꯦ
ꯅꯨꯡꯗꯥꯡꯁꯦ ꯐꯨꯠꯕꯣꯜ ꯌꯦꯡꯕ꯭ꯔꯣ
ꯍꯥꯥ
ꯎ ꯐꯨꯠꯕꯣꯜ ꯌꯦꯡꯕ꯭ꯔꯣ ꯅꯨꯡꯗꯥꯡ
ꯑꯥ ꯌꯦꯡꯗꯦ ꯉꯁꯤꯗꯤ
ꯉꯁꯤꯗꯤ ꯇ꯭ꯋꯦꯟꯇꯤ ꯐꯥꯏꯚ ꯀꯣ ꯇ꯭ꯋꯦꯟꯇꯤ ꯁꯤꯛꯁ ꯀꯣ ꯃꯗꯤ ꯁꯟ ꯑꯁꯦ ꯁꯟꯗꯦ ꯁꯟꯗꯦ ꯃꯣꯔꯅꯤꯡꯗ ꯑꯥꯔꯖꯦꯟꯇꯤꯅꯥ ꯑꯃꯨꯛꯀ ꯁꯦꯟꯅꯔꯅꯤ
ꯑꯁ ꯀꯔꯤꯒꯤ ꯁꯟꯗꯦꯗ ꯑꯣꯏꯕ꯭ꯔꯣ ꯑꯩꯈꯣꯏꯗꯤ ꯁꯗꯤꯗ
ꯍꯥꯡꯗꯔꯅꯦ ꯑꯗꯣ
ꯄꯨꯡ ꯑꯌꯨꯛꯇ ꯑꯣꯏꯕ꯭ꯔꯥ
ꯑꯌꯨꯛꯇ ꯑꯣꯏ ꯁꯚꯦꯟ ꯊꯥꯔꯇꯤꯗ
ꯑꯣ ꯑꯗꯨꯗꯤ ꯎ ꯅꯪꯒꯅꯤꯗ ꯈꯔ ꯊꯨꯅ ꯂꯣꯏꯁꯤꯜꯂꯒ ꯂꯣꯏꯔꯣꯏ
ꯎꯝ ꯅꯣꯏ ꯀꯣꯟꯁꯦ ꯄꯥꯔꯠ ꯂꯩꯀꯣ
ꯍꯣꯏ ꯂꯩꯕꯅꯦ ꯈꯪꯕ꯭ꯔꯥ ꯑꯩꯈꯣꯏ ꯈꯨꯟꯒꯤ ꯑꯩꯈꯣꯏ ꯄꯥꯠ ꯑꯃꯗꯒꯤ ꯃꯉꯥ ꯐꯥꯎ ꯂꯩꯌꯦ
ꯑꯣ ꯁꯦꯝꯕ꯭ꯔꯣ ꯑꯗꯨꯗꯤꯩ ꯌꯥꯝ ꯆꯥꯎꯋꯤꯅꯦ
ꯍꯣꯏ ꯑꯩꯈꯣꯏꯅ ꯃꯔꯤꯗ ꯂꯩꯕ
ꯎꯝ ꯃꯉꯥ ꯐꯥꯎ ꯂꯩꯥꯏꯁꯦ
ꯑ ꯐꯥꯎ ꯂꯩꯔꯤꯌꯦ
ꯍꯧꯖꯤꯗꯤ ꯀꯩ ꯊꯕ ꯀꯧꯔꯤ ꯅ ꯦꯛꯒ꯭ꯔꯥꯎꯟ ꯅ ꯁꯦ ꯐꯔꯥꯇꯑ ꯊꯕꯛ ꯎꯝ
ꯋꯥꯏ ꯁꯤꯠꯂꯒ ꯋꯥꯏ ꯇꯩꯒꯦ ꯇꯧꯕꯒꯅꯤ ꯍꯣꯏ ꯊꯕꯛ ꯌꯥꯝꯃꯦ ꯍꯣꯏ ꯎꯝ ꯊꯕꯛ ꯌꯥꯝꯃꯦ ꯑꯩꯈꯣꯏ ꯅꯨꯄꯤꯒꯤꯗꯤ
ꯂꯩꯔꯣꯟ ꯅꯣꯏ ꯁꯦꯝ ꯇꯥꯕ꯭ꯔꯣ
ꯇꯥꯏꯌꯦ ꯅꯣꯏ ꯃꯤ ꯌꯥꯝꯕ ꯃꯥꯜꯂꯦ ꯍꯥꯏꯔꯁꯦ ꯍꯧꯖꯤꯛꯅ ꯑꯃꯨꯛ ꯇꯥꯗ꯭ꯔꯦ ꯀꯩꯗꯧꯔꯒꯦ ꯑꯥꯐ